ꯑ ꯕꯨꯡꯑꯣ
ꯍꯥꯎ
ꯑꯁ ꯅꯨꯡꯉꯥꯏꯔꯤꯕꯣ ꯅꯪꯕꯣ ꯀꯃꯥꯏ ꯀꯃꯥꯏ ꯇꯧꯔꯤꯒꯦ
ꯅꯨꯡꯉꯥꯏꯔꯤꯌꯦ ꯍꯩꯄꯥꯜ-ꯂꯩꯄꯥꯜ ꯄꯥꯡꯒꯨꯝ ꯄꯥꯜꯂꯤ
ꯁꯤ꯭ꯌꯦꯁ ꯅꯩꯔꯦꯅꯦ ꯁꯍꯤꯇꯌ꯭ꯥꯗꯤ ꯋꯥꯡ
ꯎꯝ
ꯀꯩꯅꯣꯅꯦ ꯑꯩꯁꯦ ꯅꯉꯣꯟꯗ ꯋꯥꯔꯤ ꯑꯃ ꯁꯥꯟꯅꯁꯦꯅ ꯁꯨꯝ ꯐꯣꯟ ꯇꯧꯔꯛꯄꯅꯤꯗ
ꯀꯩꯗꯧ ꯀꯩ ꯂꯩꯔꯒꯦ ꯍꯥꯏꯖꯦ
ꯅꯪ ꯍꯧꯖꯤꯛꯁꯤ ꯀꯩ ꯀꯩ ꯊꯕꯛ ꯏꯟꯈꯥꯡ ꯇꯧꯔꯤꯒꯦ ꯌꯨꯝꯗ ꯌꯨꯝꯗ ꯂꯩꯕ ꯅꯠꯇ꯭ꯔꯣ
ꯌꯨꯝ ꯂꯩꯇꯤꯌꯦ
ꯌꯨꯝꯗ ꯂꯩꯇꯤꯌꯦ ꯅꯪ ꯌꯨꯝꯗ ꯂꯩꯔꯒꯗꯤ ꯁꯣꯝꯗ ꯑꯩꯒꯤ ꯊꯕꯛ ꯄ꯭ꯔꯣꯖꯦꯛ ꯈꯔ ꯄꯥꯏꯃꯤꯟꯅꯁꯦ ꯍꯥꯏꯒꯦ ꯇꯧꯅꯤꯗ ꯊꯕꯛꯁꯦ ꯈꯔ ꯂꯩꯔꯦ ꯍꯥꯏꯗꯤ ꯑꯩꯗꯣ ꯄꯣꯜꯇ꯭ꯔꯤ ꯐꯥꯝ ꯈꯔ ꯌꯦꯟꯗꯣ
ꯎꯝ
ꯌꯦꯟꯗꯣ ꯃꯈꯜ ꯈꯔ ꯂꯣꯏꯒꯦꯅ ꯇꯧꯕꯅꯦꯕꯀꯣ ꯑꯗꯒꯤ ꯑꯥ ꯍꯩ ꯔꯥ ꯆꯥꯔ ꯑꯗꯨꯝ ꯈꯔꯁꯨ ꯊꯥꯒꯦ ꯇꯧꯕ
ꯌꯥꯏ ꯀꯩꯅꯣ
ꯑꯗꯨꯗꯨꯒꯤ ꯑꯩꯗꯣ ꯍꯥꯏꯗꯤ
ꯌꯨꯝ ꯌꯨꯝꯗ ꯇꯧꯗꯣꯔꯣ ꯍꯥꯏꯁꯦ
ꯌꯨꯝꯗ ꯑꯩꯈꯣꯏ ꯑꯩꯈꯣꯏ ꯃꯅꯤꯡꯒꯤ ꯍꯤꯡꯒꯣꯜ ꯑꯃ ꯂꯩꯗꯅ ꯀꯣꯏꯅꯗꯕꯤꯗ ꯆꯥꯎꯅ ꯑꯗꯨꯏꯗꯨꯗ ꯇꯧꯒꯦ ꯇꯧꯕꯅꯤꯗ ꯑꯗꯨꯗꯨꯒꯤ ꯑꯩꯈꯣꯏ ꯈꯔ ꯅꯍꯥ ꯀꯨꯠꯄꯗꯣ ꯁꯦꯝꯃꯦ ꯃꯐꯝꯗꯨꯗꯤ ꯁꯦꯝꯕ ꯍꯧꯔꯦ ꯑꯁ ꯄꯩꯁꯥ ꯌꯥꯝ ꯀꯟꯅ ꯆꯪꯕ ꯑꯣꯏꯗꯦꯗ ꯑꯩꯈꯣꯏ ꯃꯥ ꯃꯥꯒꯤ ꯀꯩꯅꯣ ꯃꯣꯏ ꯀꯥꯡꯕꯨꯅ ꯇꯧꯔꯒ ꯇꯧꯕꯅꯦꯕꯀꯣ ꯐꯁꯟ ꯀꯩꯀꯥ ꯇꯧꯔꯒ ꯊꯣꯟꯕꯅꯦꯕ ꯂꯩꯕꯥꯛꯁꯨ ꯑꯩꯈꯣꯏꯗꯨꯒꯤ ꯄꯨꯈ꯭ꯔꯤ ꯇꯧꯈꯤꯕꯗꯒꯤ ꯑꯗꯨꯝ ꯍꯥꯞꯆꯤꯜꯂꯒ ꯇꯧꯕꯅꯤꯅ ꯀꯩꯁꯨ ꯌꯥꯝ ꯀꯟꯅ ꯆꯪꯉꯤꯗ꯭ꯔꯦ
ꯁꯥꯕ ꯍꯧꯔꯕꯣꯕ
ꯁꯥꯕ ꯍꯧꯗ꯭ꯔꯤ ꯑꯗꯨꯗꯨꯒꯤ ꯁꯥꯕ ꯈꯣꯠꯄ ꯇꯧꯕꯩꯅꯤꯗ ꯍꯥꯏꯗ ꯅꯣꯏꯗ ꯍꯥꯏꯔꯛꯏꯁꯦ ꯑꯩꯗꯣ ꯌꯦꯟ ꯌꯦꯟ ꯕꯣꯏꯂꯔ ꯈꯔꯒ ꯃꯔꯨꯝ ꯀꯣꯛꯄꯤ ꯌꯦꯟꯗꯣ ꯈꯔꯒ ꯂꯣꯏꯒꯦ ꯇꯧꯕ
ꯑꯁ
ꯑꯗꯨꯗꯨꯒꯤ ꯑ ꯑꯍꯥꯟꯕꯩꯗꯤ ꯌꯥꯝꯅ ꯀꯩꯅꯣ ꯇꯧꯈꯤꯔꯣꯏꯗ ꯍꯥꯟꯅ ꯍꯥꯏꯐꯦꯠ ꯇ꯭ꯔꯥꯏꯌꯦꯜ ꯃꯆꯥ ꯑꯃ ꯌꯦꯡꯈꯤꯒꯦ ꯈꯟꯕꯅꯦꯕ ꯍꯥꯏꯗꯤ ꯌꯦꯟꯗꯣ ꯃꯌꯥꯝ ꯂꯧꯁꯜꯂꯨꯔꯁꯨ ꯑꯃꯨꯛ ꯃꯥꯔꯀꯦꯠꯇ ꯊꯥꯐꯝ ꯂꯩꯇ꯭ꯔꯒꯗꯤ ꯑꯃꯨꯛ ꯐꯔꯛ ꯇꯥꯏꯗꯅ ꯑꯩꯗꯤ ꯍꯥꯟꯅꯗꯤ ꯀꯣ
ꯑꯗ ꯑꯗꯥꯏ ꯌꯥꯝꯅ ꯂꯧꯅꯔꯝꯅꯤ
ꯑꯣ ꯍꯥꯏꯗꯤ ꯑꯩꯗꯣ ꯍꯥꯟꯅꯁꯨ ꯇꯧꯔꯛꯇꯕꯅꯤꯅꯀꯣ
ꯎꯝ
ꯄꯩꯌꯥꯗꯣ ꯌꯥꯝ ꯀꯟꯅꯁꯨ ꯂꯩꯇꯕ ꯑꯗꯨꯗꯨꯒ ꯍꯥꯏꯗꯤ ꯇꯝꯕ ꯉꯝꯗꯦꯗꯅ ꯍꯩꯇ꯭ꯔꯤꯕꯅꯤꯅ ꯌꯦꯅꯨꯡ ꯂꯣꯏꯕ ꯍꯥꯏꯁꯤ ꯁꯥ ꯖꯤꯕ ꯂꯣꯏꯕ ꯍꯥꯏꯁꯤꯗꯕꯨ ꯁꯤꯕ ꯈꯣꯠꯄ ꯇꯝꯕ ꯉꯝꯗꯦꯗꯅ
ꯑꯍꯜ ꯂꯃꯟ ꯈꯔ ꯍꯪꯅꯧ ꯀꯩꯅꯣ ꯑꯈꯪ ꯑꯍꯩ
ꯇ꯭ꯔꯦꯅꯤꯡꯁꯨ ꯆꯠꯄꯨꯗꯤ ꯆꯠꯇꯣꯏꯅꯦꯕ
ꯎꯝ
ꯑꯗꯨꯗꯨꯒ ꯂꯣꯏꯗꯤ ꯂꯣꯏꯗꯣꯏꯅꯦ ꯑꯩꯒꯤꯁꯨ ꯍꯥꯏꯗꯤ ꯍꯟꯅ ꯑꯦꯛꯁꯄꯤꯔꯤꯌꯦꯟꯁ ꯇꯥꯟꯕ ꯑꯣꯏꯅ ꯑꯍꯥꯟꯕꯗ ꯌꯥꯝꯗꯕꯤꯗ ꯈꯔꯗꯪ ꯂꯣꯏꯔꯒ ꯃꯊꯪꯗ ꯑꯃꯨꯛ ꯃꯌꯥꯝ ꯂꯣꯏꯔ ꯌꯥꯏꯗꯅ꯫ ꯑꯗꯨꯗꯨꯏ ꯋꯥꯔꯤꯅꯤꯗ꯫ ꯑꯗꯣ ꯌꯦꯡꯒꯣꯟ ꯑ ꯊꯣꯟꯈ꯭ꯔꯦ ꯊꯣꯟꯕ ꯂꯣꯏꯈ꯭ꯔꯦ ꯑꯗꯣ ꯌꯦꯡꯒꯣꯟ ꯗ꯭ꯔꯦꯟ ꯁꯦꯝꯗ꯭ꯔꯤꯌꯦ ꯑ ꯍꯧꯖꯤꯛꯁꯦ ꯊꯕꯛꯁꯦ ꯄꯥꯏꯕ ꯍꯧꯗ꯭ꯔꯤꯕꯀꯣ꯫
ꯎꯝ
ꯊꯕꯛꯁꯦ ꯀꯩꯅꯣ ꯈꯛꯇꯅꯦꯕ ꯍꯧꯖꯤꯛ ꯇꯧꯔꯤꯁꯦ ꯑ ꯂꯩꯕꯥꯛꯇꯣ ꯍꯧꯖꯤꯛꯀꯤꯅ ꯁꯤꯗ ꯏꯟꯉꯣꯟꯗ ꯌꯥꯝ ꯁꯣꯡꯉꯤꯗꯅ
ꯎꯝ
ꯑꯗꯨ ꯁꯣꯡꯕꯗꯣ ꯐꯥꯟꯗꯣꯛꯑꯦ ꯍꯥꯄꯨ ꯀꯩꯀꯥꯗꯣ ꯁꯦꯡꯇꯣꯛꯑꯦ ꯑꯗꯨꯒ ꯀꯪꯍꯜꯂꯒ ꯃꯩ ꯊꯥꯗꯣꯛꯑꯦ꯫ ꯑꯗꯩꯒꯤ ꯑꯃꯨꯛ ꯑꯩꯈꯣꯏ ꯃꯥ ꯃꯣꯏꯒꯤ ꯐꯣꯔꯁꯟ ꯃꯣꯏ ꯐꯣꯁꯟ ꯀꯥꯡꯕꯨ ꯂꯩꯌꯦꯕ ꯍꯣꯏꯑꯦ ꯑ ꯂꯧ ꯁꯨꯕ ꯄꯥꯂꯤ ꯊꯣꯟꯕ ꯀꯩꯀꯥ ꯇꯧꯕꯅꯦꯕ
ꯎꯝ
ꯑꯗꯨ ꯇꯧꯔꯒ ꯖꯦ ꯁꯤ ꯕꯤ ꯑꯃ ꯅꯦꯛꯑꯒ ꯑꯩꯈꯣꯏꯗꯨꯒꯤ ꯄꯨꯈ꯭ꯔꯤ ꯀꯣꯠꯄꯒꯤ ꯄꯨꯈ꯭ꯔꯤꯗꯨ ꯀꯣꯊꯣꯛꯔꯦꯕ꯫ ꯑꯗꯨꯗꯒꯤ ꯂꯩꯕꯥꯛꯇꯨꯅ ꯇꯧꯔꯒ ꯊꯣꯟꯕꯅꯤꯅ ꯄꯩꯁꯥꯗꯣ ꯌꯥꯝ ꯀꯥꯏꯟꯅꯗꯤ ꯆꯪꯗ꯭ꯔꯦꯕ ꯑꯗꯣ ꯂꯦꯕꯦꯂꯤꯡ ꯍꯧꯖꯤꯛ ꯂꯦꯕꯦꯂꯤꯡ ꯇꯧꯕꯒꯤ ꯊꯕꯛ ꯀꯟꯅ ꯄꯥꯏꯍꯜꯂꯤ ꯂꯦꯕꯦꯅꯤꯡꯗꯨ ꯇꯧꯔꯒ ꯗ꯭ꯔꯦꯟ ꯅꯨꯡꯗꯨꯕꯨꯗꯤ ꯀꯩꯅꯣꯅꯤꯗ ꯗ꯭ꯔꯦꯟꯁꯤ ꯌꯥꯝ ꯀꯟꯅ ꯗ꯭ꯔꯦꯟꯁꯦ ꯍꯥꯞꯇ ꯁꯨ ꯌꯥꯏ ꯍꯥꯏꯗꯤ ꯗ꯭ꯔꯦꯟ ꯍꯥꯞꯄꯩꯁꯨ ꯃꯊꯧ ꯇꯥꯗ꯭ꯔꯦꯕ꯫
ꯍꯥ ꯍꯥꯏꯑꯦ ꯀꯩꯅꯣꯗꯣ ꯏꯁ ꯑꯕꯣꯏꯂꯔꯕꯣ ꯂꯣꯏꯔꯛꯄꯅꯤꯅꯀꯣ꯫ ꯍꯥꯏꯗꯤ ꯃꯣꯏꯒꯤ ꯃꯃꯥ ꯀꯣꯟꯗ ꯑꯗꯨꯝ ꯃꯊꯤ ꯃꯌꯨꯡꯗꯨ ꯃꯣꯏꯗꯤ ꯃꯈꯣꯟꯗ ꯑꯗꯨꯝ ꯐꯥꯏꯖꯤꯜꯂꯒ ꯍꯣꯟ ꯍꯣꯟꯇꯣꯛꯄ ꯈꯛꯇꯅꯦꯗꯅ꯫ ꯑꯗꯤ ꯀꯣ ꯑꯣꯛꯀꯨꯝꯕ ꯁꯟꯒꯨꯝꯕꯅꯦ ꯍꯥꯏꯔꯗꯤ ꯃꯊꯤ ꯀꯩꯀꯥꯗꯣ ꯆꯥꯝꯊꯣꯛ ꯈꯣꯏꯒꯤꯄꯦꯟ ꯊꯝꯕ ꯌꯥꯏ ꯑꯗꯨ ꯅꯠꯇꯕꯅꯤꯅ ꯑꯗꯨꯒꯤꯗꯤ ꯗ꯭ꯔꯦꯟ
ꯈꯔ ꯏꯁꯤꯡ ꯆꯥꯎꯒꯟꯂꯤꯗꯅ ꯅꯣꯏ ꯔꯣꯝꯗꯤ
ꯎ ꯆꯥꯎꯔꯣꯏ ꯆꯥꯎꯔꯣꯏ ꯑꯗꯨ ꯊꯣꯡꯒꯠꯇꯣꯏꯅꯦ ꯊꯣꯡꯒꯠ ꯀꯩ ꯋꯥꯡꯈꯠ ꯍꯜꯂꯦꯕ
ꯎꯝ
ꯃꯐꯝꯗꯣ ꯌꯁ ꯌꯦꯟ ꯂꯣꯏꯗꯧ ꯃꯐꯝꯗꯣ ꯋꯥꯡꯈꯠ ꯍꯜꯂꯦ ꯑꯗꯨꯗꯨꯒ ꯂꯣꯏꯔꯅꯤ
ꯌꯦꯟ ꯂꯣꯏꯔꯗꯤ ꯑꯃꯨꯛ ꯏꯁꯤꯡ ꯃꯥꯏꯁꯤꯡꯒꯤ ꯑꯃꯨꯛ ꯇꯧꯗꯣꯏꯅꯤꯅꯦ
ꯗꯨꯕꯨꯗꯤ ꯑꯩꯈꯣꯏꯔꯣꯝꯒꯤꯗꯤ ꯏꯁꯤꯡꯒꯤꯗꯤ ꯀꯩꯁꯨ ꯋꯥꯗꯦꯗ ꯇꯨꯔꯦꯟ ꯅꯨꯡꯂꯦꯟ ꯌꯥꯝ ꯂꯩꯕꯅꯤꯅꯀꯣ
ꯏꯁꯤꯡꯗꯨ ꯃꯣꯏ ꯄꯨꯡꯊꯛ ꯄꯤꯊꯛ ꯄꯨꯊꯛ ꯄꯤꯊꯛꯌꯥꯗ ꯍꯥ
ꯑ ꯄꯤꯊꯛꯄ ꯌꯥꯗꯕꯗꯣ ꯇ꯭ꯔꯤꯠꯃꯦꯟ ꯄ꯭ꯂꯥꯟ ꯊꯝꯗꯣꯏꯅꯦ ꯀꯩꯅꯣ ꯇ꯭ꯔꯤꯠꯃꯦꯟ ꯄ꯭ ꯂꯥꯟ ꯁꯦꯝꯗꯣꯏꯅꯦꯕ
ꯈꯔꯗꯤ ꯆꯪꯉꯅꯤꯅꯦ
ꯈꯔꯗꯤ ꯆꯡꯉꯥꯅꯤ ꯕꯤꯖꯤꯅꯦꯁ ꯑꯃ ꯇꯧꯔꯛꯄ ꯍꯥꯏꯁ ꯑꯗꯣ ꯑꯩꯅ ꯍꯪꯉꯛꯏꯁꯦ ꯅꯪ ꯑꯥ ꯍꯥꯏꯗꯤ ꯅꯪꯁꯨ ꯊꯕꯛ ꯏꯪꯈꯥꯡꯗꯣ ꯇꯧꯗ꯭ꯔꯦ ꯌꯨꯝꯗ ꯂꯩꯌꯦꯗꯅ ꯑꯗꯤ ꯑꯗꯣ ꯑꯩꯒꯤꯗꯨꯁꯨ ꯇꯧꯃꯤꯟꯅꯔꯁꯤ ꯑꯗꯨꯗꯨꯒ ꯅꯪꯁꯨ ꯍꯧꯖꯤꯛꯀꯤ ꯊꯕꯛ ꯇꯣ ꯃꯥꯏ ꯄꯥꯛꯑꯒꯗꯤ ꯅꯪꯁꯨ ꯇꯧꯕ ꯌꯥꯏꯗꯅ ꯑꯗꯨꯗꯨꯒꯤ ꯁꯨꯝ ꯍꯥꯏꯔꯛꯄꯅꯤꯗ
ꯁꯥ ꯑꯗꯨꯗꯤ ꯁꯥꯕ ꯈꯣꯠꯄꯁꯦ ꯀꯝꯀꯥꯟ ꯍꯧꯒꯦ ꯈꯜꯂꯤꯕ
ꯁꯥꯕꯖꯦ ꯍꯧꯖꯤꯛ ꯍꯧꯖꯤꯛ ꯂꯦꯚꯦꯜꯂꯤꯡꯒꯤ ꯊꯕꯛ ꯀꯟꯅ ꯇꯧꯔꯤꯌꯦꯕꯣꯛ ꯀꯣ
ꯎꯝ
ꯑꯗꯨꯗꯨꯒ ꯑꯩꯗꯣ ꯄꯣꯠ-ꯆꯩꯩ ꯍꯥꯏꯗꯤ ꯁꯥ ꯆꯪꯗꯩꯕ ꯎ-ꯋꯥ ꯁꯥꯕ ꯆꯪꯗꯧꯕ ꯅꯨꯡ-ꯂꯩꯉꯣꯏꯗꯣ ꯑꯗꯨꯗꯣ ꯑꯗꯨ ꯂꯩꯔꯨꯔꯅꯤ ꯑꯗꯨ ꯑꯗꯨꯒ ꯍꯞꯇꯥ ꯍꯟꯗꯛ ꯍꯞꯇꯥꯁꯤꯒꯤ ꯃꯅꯨꯡꯗꯗꯤ ꯁꯥꯟꯅꯕꯗꯤ ꯇꯧꯔꯗꯣꯏꯅꯦꯕ
ꯌꯥꯎꯃꯟꯗꯔꯣ ꯑꯗꯨꯗꯤ ꯀꯩꯅꯣ ꯅꯨꯡꯁ ꯌꯩꯍꯟꯒꯅꯣ ꯀꯩꯅꯣ ꯊꯣꯠꯅꯦꯕ
ꯁꯣꯏꯜꯗꯔꯣ
ꯎꯝ
ꯍꯣꯏꯅꯦ ꯆꯨꯝꯃꯤꯅꯦ ꯅꯨꯡꯁꯥ ꯅꯨꯡꯁꯥ ꯍꯣꯏ ꯅꯨꯡꯁꯥ ꯌꯩꯍꯟꯕꯗꯣ ꯌꯦꯡꯉꯒꯦ ꯑꯩꯗꯣ ꯊꯕꯛꯇꯣ ꯊꯨꯖꯟꯅꯤꯡꯉꯕ ꯍꯥꯏꯇꯥꯔꯦꯅꯦ
ꯎꯝ ꯃꯣꯏ ꯁꯥꯖꯤꯜꯂꯨꯔ ꯑꯃꯨꯛ ꯁꯣꯏꯔꯛꯇꯅ
ꯁꯣꯏꯔꯣꯏꯗ ꯑꯗꯨꯕꯨꯗꯤ ꯀꯩꯅꯣ ꯐꯖꯅ ꯇꯧꯔꯒ ꯁꯥꯒꯤꯗꯨꯏꯅꯤ ꯀꯩꯅꯣ ꯁꯣꯏꯗꯅꯕ ꯀꯥ ꯀꯩꯅꯣꯅꯤꯗ ꯕꯣꯏꯂꯔꯗꯣ ꯃꯊꯛ-ꯃꯈꯥ ꯀꯩꯅꯣꯅꯦꯕꯀꯣ ꯑꯩꯗꯣ ꯃꯊꯛ-ꯃꯈꯥ ꯇꯧꯔꯒ ꯇꯧꯒꯦꯅ ꯈꯜꯂꯝꯕꯅꯦꯕ ꯌꯥꯗꯧ ꯃꯥꯟꯗ꯭ꯔꯦ ꯄꯔꯦꯡ ꯁꯥꯅ ꯑꯃ ꯁꯥꯔꯒꯦ ꯑꯗꯨꯒ ꯃꯔꯨꯝ ꯀꯣꯛꯄꯤꯗꯨꯕꯨꯗꯤ ꯃꯊꯛ ꯃꯈꯥ ꯇꯧꯔꯅꯤ ꯃꯊꯛ-ꯃꯈꯥ ꯁꯥꯔꯒ ꯇꯧꯔꯥꯅꯤ
ꯃꯔꯨꯝ ꯀꯣꯛꯄꯤꯅꯤꯅꯦ ꯀꯩꯅꯣ ꯀꯣꯏꯂꯔꯗꯣ
ꯑꯥ ꯀꯣꯏꯂꯔ ꯀꯣꯏꯂꯔꯅꯦ ꯂꯣꯏꯔꯅꯤ ꯑꯗꯒꯤ ꯃꯣꯏ ꯕꯤ ꯁꯤꯛꯁꯇꯤꯟ ꯍꯥꯏꯕ꯭ꯔꯥ ꯀꯩꯅꯣꯝꯃ ꯂꯩꯕꯅꯦꯕ ꯌꯦꯟ ꯃꯃꯤꯡꯗ ꯀꯥꯎꯕꯨ ꯀꯥꯎꯒꯔ꯭ꯦ
ꯕꯣꯏꯂꯔ ꯌꯦꯟ ꯅꯨꯡꯉꯥꯏꯇ꯭ꯔꯕꯅꯤꯗ
ꯎꯝ ꯑꯗꯨꯗꯨꯒ ꯃꯔꯨꯝ ꯀꯣꯛꯄꯤꯗꯨ ꯇꯧꯔꯒ ꯌꯦꯔꯨꯝ ꯅꯨꯡ ꯈꯔ ꯄꯨꯊꯣꯛꯀꯦ ꯇꯧꯕꯅꯦꯗ ꯑꯗꯣ ꯅꯪ ꯀꯥꯏ ꯅꯪ ꯀꯔꯝ ꯀꯥꯟꯗ ꯁꯪꯗꯣꯏꯅꯣꯌꯣ ꯍꯥ
ꯑꯩꯖꯦ ꯁꯡꯉꯥꯅꯤꯗ ꯅꯨꯃꯤꯠ ꯈꯔ ꯂꯩꯔꯗꯤ ꯅꯨꯃꯤꯠ ꯃꯔꯤ ꯃꯉꯥꯅꯤ ꯂꯩꯔꯥꯗꯤ ꯁꯪꯉꯅꯤ
ꯑꯣ ꯇꯧꯃꯤꯅꯔꯁꯤ
ꯎꯝ
ꯑꯗꯣ ꯅꯪ ꯃꯤ ꯍꯥꯏꯗꯤ ꯃꯤ ꯂꯩꯔꯒꯗꯤꯀꯣ ꯃꯤ ꯇꯧꯔꯒ ꯑꯗꯨ ꯑꯗꯨꯝ ꯈꯨꯠꯁꯨꯃꯟ ꯗꯤ ꯑꯗꯨꯝ ꯑꯗꯨꯒꯤ ꯋꯥꯔꯤ ꯂꯩꯗꯅ ꯑꯗꯨꯝ ꯄꯩꯁꯥ ꯅꯨꯡꯁꯥꯒꯤꯁꯨ ꯑꯗꯨꯝ ꯇꯧꯅꯔꯁꯨ ꯑꯗꯨꯒ ꯃꯤ ꯂꯩꯔꯒꯗꯤ ꯈꯔ ꯍꯥꯏꯔꯣ ꯍꯥꯏꯗꯤ ꯑꯩꯒꯤꯗꯤ ꯃꯤ ꯂꯩꯇ꯭ꯔꯦꯕ
ꯍꯧꯖꯤꯛꯀꯥꯟꯁꯦ ꯀꯌꯥ ꯀꯌꯥ ꯆꯠꯅꯖꯠꯅꯣ ꯈꯪꯗꯦꯅꯦ
ꯑꯗꯨ ꯍꯧꯖꯤ ꯃꯣꯏ ꯅꯪ ꯈꯪꯉꯗꯤ ꯍꯥꯏꯗꯤ ꯂꯩꯗꯅꯥ ꯃꯣꯏ ꯍꯥꯟꯅ ꯆꯠꯅꯕ ꯃꯤ ꯑꯣꯏꯔꯒꯗꯤ ꯃꯣꯏꯁꯨ ꯈꯪꯉꯝꯅꯤ ꯑꯗꯨꯒꯤꯗꯨꯗꯤ ꯍꯪꯅ ꯂꯣꯏꯔꯦ ꯀꯩꯗꯧꯔꯒꯦ ꯍꯣ
ꯑꯗꯨꯗꯤ
ꯑꯗꯨꯗꯤ ꯌꯥꯔꯦꯅ ꯂꯧꯔꯒꯦꯀꯣ
ꯌꯥꯔꯦ ꯌꯥꯔꯦ
ꯑꯥ ꯑꯣꯀꯦ ꯑꯩꯁꯨ ꯑꯩꯁꯨ ꯄꯣꯠꯆꯩꯗꯣ ꯂꯧꯁꯜꯂꯒ ꯃꯤꯁꯇ꯭ꯔꯤ ꯃꯤꯁꯇ꯭ꯔꯤ ꯑꯃꯅꯤ ꯌꯥꯎꯗꯕꯗꯤ ꯌꯥꯔꯣꯏ ꯃꯤꯁꯇ꯭ꯔꯤ ꯀꯔꯤ
ꯄꯣꯠ ꯆꯩꯗꯣ ꯍꯌꯦꯡ ꯀꯩꯅꯣ ꯇꯧ ꯃꯔꯨꯝ ꯀꯩꯀꯩ ꯊꯥꯗꯣꯛ ꯊꯥꯖꯤꯟ ꯇꯧꯐꯝꯗꯨꯗꯨꯁꯨ ꯍꯪꯅꯔꯣ
ꯎꯝ
ꯑꯩꯁꯨ ꯍꯪꯒꯦ
ꯍꯣ ꯍꯣ ꯍꯣ
ꯃꯤꯁꯇ꯭ꯔꯤꯗꯤ ꯀꯩꯅꯣ ꯇꯧꯔꯣ ꯑꯈꯣꯏ ꯑꯩꯈꯣꯏ ꯂꯩꯀꯥꯏꯗ ꯏꯌꯥꯝꯕ ꯑꯃ ꯂꯩꯌꯦꯕ ꯃꯥ ꯍꯪ ꯃꯥ ꯍꯪꯅꯔꯒꯦ
ꯌꯥꯏꯌꯦ ꯌꯥꯏꯌꯦ ꯌꯥꯏꯌꯦ ꯅꯪ ꯃꯤꯁꯇ꯭ꯔꯤ ꯅꯪꯅ ꯀꯩꯅꯣ ꯄꯨꯔꯛꯑꯅꯤ ꯍꯥꯏꯔꯕꯨꯗꯤ ꯌꯥꯔꯦ
ꯑꯩ ꯑꯗꯨꯗ ꯑꯩ ꯍꯪꯅꯔꯒꯦ ꯌꯥꯔꯛꯀꯅꯤ ꯃꯣꯏꯁꯨ ꯊꯕꯛ ꯐꯕ
ꯃꯤꯁꯇ꯭ꯔꯤꯗꯣ ꯑꯩꯈꯣꯏꯔꯣꯝꯒꯤ ꯃꯤꯁꯇ꯭ꯔꯤꯗꯨꯁꯨ ꯃꯣꯏꯗ ꯊꯕꯛ ꯂꯣꯏ ꯄꯥꯏꯅꯔ ꯂꯩꯔꯦꯕ
ꯎꯝ
ꯑꯗꯨꯗꯨꯅ ꯃꯤꯁꯇꯔꯤꯗꯣ ꯁꯪꯅꯗꯕ ꯍꯥꯏꯇꯥꯔꯦꯅꯦ ꯗꯩ ꯑꯩꯒꯤ ꯊꯕꯛꯇꯨꯁꯨ ꯊꯨꯅ ꯂꯣꯏꯅꯤꯡꯕꯅꯤꯅ ꯑꯃꯨꯛ ꯍꯥꯏꯗꯤ ꯊꯕꯛꯇꯣ ꯑꯅꯤ ꯍꯥꯏꯔꯒ ꯇꯧꯕꯗ ꯇꯧꯍꯟꯅꯤꯡꯗꯕ ꯊꯕꯛꯇꯣ ꯑꯩꯒꯤꯗꯨꯗ ꯑꯗꯨꯝ ꯃꯥꯏꯄꯨꯅꯅ ꯇꯧꯍꯟꯅꯤꯡꯕ ꯍꯥꯏꯇꯥꯔꯦꯅꯦ
ꯎꯝ
ꯑꯗꯨꯏꯅꯤꯗ
ꯑꯩ ꯑꯗꯨꯗꯤ ꯑꯗꯨꯒꯤ ꯑꯗꯨꯗꯤ ꯃꯤꯁꯦ ꯃꯤꯁꯇ꯭ꯔꯤꯗꯨꯅ ꯂꯥꯛꯑꯒ ꯌꯦꯡꯖ ꯖꯔꯅꯤꯗ ꯁꯥꯗ ꯃꯑꯣꯡ ꯑꯗꯨꯗꯒꯤ ꯃꯤ ꯀꯌꯥꯝ ꯆꯪꯒꯗꯧꯅꯣ ꯈꯣꯠꯇꯧ
ꯍꯣꯏ ꯃꯤꯁꯇ꯭ꯔꯤꯒꯤ ꯅꯝꯕꯔꯗꯣ ꯑꯩꯉꯣꯟꯗ ꯊꯥꯔꯛꯑꯝꯃꯣ ꯑꯗꯣ ꯑꯩ ꯃꯥꯒꯁꯨ ꯋꯥꯔꯤ ꯍꯥꯏꯐꯦꯠ ꯁꯥꯟꯅꯔꯒꯦꯕꯀꯣ
ꯑꯥ
ꯑꯗꯨꯗꯣ ꯃꯥꯒꯤ ꯅꯝꯕꯔꯗꯨ ꯇꯧꯔꯣ ꯊꯔꯛꯑꯝꯃꯣ ꯃꯥꯒꯁꯨ ꯋꯥꯔꯤ ꯁꯥꯟꯅꯔꯒꯦ ꯑꯗꯨꯗꯨꯒ ꯍꯥꯏꯗꯤ ꯄꯣꯠ ꯆꯩꯗꯨꯁꯨ ꯂꯩꯇ꯭ꯔꯤꯀꯥꯟꯗ ꯍꯥꯏꯗꯤ ꯃꯉꯣꯟꯗ ꯍꯥꯟꯅ ꯍꯪꯉꯒ ꯂꯝꯗꯨꯁꯨ ꯍꯥꯏꯐꯦꯠ ꯌꯦꯡꯃꯤꯟꯅꯔꯒꯀꯣ ꯀꯌꯥꯝ ꯄꯣꯠ ꯆꯩꯁꯨ ꯀꯌꯥꯝ ꯆꯪꯗꯣꯏꯅꯣ ꯀꯌꯥꯝꯅ ꯂꯩꯔ ꯌꯥꯗꯣꯏꯅꯣ ꯈꯣꯠꯇꯣꯏꯅꯣ ꯑꯗꯩ ꯃꯤ ꯅꯨꯡꯗꯣ ꯃꯥꯡꯉꯁꯨ ꯃꯤ ꯈꯪꯅꯕ ꯂꯩꯔꯥ ꯃꯤ ꯀꯌꯥꯝꯃꯛꯪꯉ ꯌꯥꯗꯣꯏ ꯈꯣꯠꯇꯣꯏꯅꯣ ꯑꯗꯨ ꯌꯦꯡꯒꯣꯟꯒꯨꯝꯕ ꯁꯥꯕꯗꯤ ꯃꯤ ꯌꯥꯝ ꯆꯪꯗꯁꯨ ꯌꯥꯅꯤꯗ
ꯍꯣꯏ ꯍꯣꯏ ꯑꯩ ꯅꯝꯕꯔꯗ ꯑꯝꯗ ꯊꯤꯔꯛꯈꯤꯒꯦꯀꯣ
ꯍꯣꯏ ꯍꯣꯏ ꯍꯣꯏ ꯅꯝꯕꯔꯗꯣ ꯊꯤꯔꯒ
ꯍꯣꯏ ꯁꯣꯝꯗ ꯁꯣꯝꯗ ꯀꯧꯔꯦ ꯁꯣꯝꯗ ꯀꯧꯔꯛꯑꯦꯕ ꯑꯝꯇ